ꯍꯜꯂꯣ
ꯎꯝ ꯇꯥꯔꯦ ꯇꯥꯔꯦ
ꯎꯝ ꯍꯥꯏꯗꯤ ꯔꯦꯒꯤꯡ ꯍꯥꯏꯗꯣ
ꯎꯝ
ꯍꯧꯖꯤꯛꯄꯨꯗꯤ ꯇꯧꯒꯤꯗ꯭ꯔꯕꯅꯦꯕ ꯅꯍꯥꯋꯥꯏꯗꯤ ꯇꯧꯔꯝꯕꯅꯤ ꯑꯩ ꯀ꯭ꯂꯥꯁ ꯏꯂꯕꯦꯟꯗ ꯃꯇꯦꯛ ꯑꯃ ꯖꯦꯟ ꯕꯤꯗ ꯇꯃꯃꯝꯃꯦꯕ
ꯎꯝ
ꯅꯨꯃꯤꯠ ꯈꯨꯝꯕꯣꯡꯗ ꯊꯃꯝꯕꯗꯨꯗ ꯑꯩꯈꯣꯏꯗ ꯑꯩꯅ ꯈꯪꯕ ꯑꯉꯥꯡ ꯁꯤꯛꯁꯀꯤ ꯑꯉꯥꯡꯗꯣ ꯀ꯭ꯂꯥꯁ ꯀꯌꯥꯒꯤꯅꯣ ꯀ꯭ꯂꯥꯁ ꯁꯤꯛꯁꯀꯤ ꯑꯉꯥꯡꯗ ꯀ꯭ꯂꯥꯁ ꯁꯚꯦꯟꯒꯤ ꯁꯚꯦꯟꯒꯤ ꯑꯉꯥꯡꯅꯔꯥ ꯁꯚꯦꯟꯂ ꯑꯥꯏꯠꯂ ꯑꯣꯏꯔꯝꯅꯤ ꯑꯗꯨꯅ ꯔꯦꯒꯤꯡ ꯇꯧꯕꯤꯔꯝꯕ ꯍꯥꯏ ꯁꯤꯛꯁꯇꯗꯤ ꯖꯦꯟ ꯕꯤꯗꯗꯤ ꯃꯣꯏꯗꯤ ꯅ꯭ꯌꯨ ꯀꯝꯃꯔ ꯑꯣꯏꯗꯣꯏꯅꯦꯕꯀꯣ ꯅꯠꯇ꯭ꯔꯥ ꯑꯗꯨꯗꯒꯤ ꯃꯣꯏꯅ ꯁꯦꯅꯤꯌꯔ ꯑꯩꯈꯣꯏ ꯀ꯭ꯂꯥꯁ ꯇꯨꯌꯦꯜꯞꯀꯤ ꯁꯦꯅꯤꯌꯔꯗ ꯇꯝ ꯂꯥꯛꯄ ꯑꯗꯨꯗꯨꯒꯤ ꯀꯩ ꯍꯥꯏ ꯀ꯭ꯂꯥꯁ ꯁꯚꯦꯜꯂ ꯑꯥꯏꯠꯂ ꯀꯥꯎꯈ꯭ꯔꯦ ꯃꯇꯝꯗꯣ ꯀꯨꯏꯔꯕꯅꯤꯅ ꯑꯗꯨ ꯑꯉꯥꯡꯗꯣ ꯄꯨꯊꯣꯛꯑꯣ ꯀ꯭ꯂꯥꯁ ꯇꯨꯌꯦꯜꯞꯀꯤ ꯕ꯭ꯔꯗꯔ ꯃꯌꯥꯝꯁꯤꯅ ꯃꯊꯪ ꯃꯊꯪ ꯃꯊꯪ ꯀꯥꯎꯕꯅꯤ ꯍꯥꯏꯗꯤ ꯑꯉꯥꯡꯗ ꯑꯗꯥꯏꯅ ꯇꯧꯕ ꯇꯧꯗꯅꯕ ꯍꯥꯏ ꯇꯥꯔꯦ ꯁꯨꯝ ꯃꯣꯏꯅ ꯄꯥꯔ ꯇꯝꯍꯧ ꯀꯤꯍꯧꯅꯕ
ꯀꯤ ꯑꯗꯨꯃꯥꯏꯅ ꯇꯧꯒꯅꯨ ꯄꯤꯕꯗꯣ
ꯎꯝ ꯍꯣꯏ ꯑꯩꯈꯣꯏꯕꯨꯗꯤ ꯌꯥꯎꯗꯦ ꯍꯥꯏꯗꯤ ꯂꯤꯚꯦꯟꯗꯒꯤ ꯆꯪꯕꯅꯦ ꯖꯦꯟ ꯕꯤꯗꯣ ꯑ ꯑꯗꯃꯥꯏ ꯇꯧꯕꯗꯣ ꯃꯤꯠꯇ ꯑꯃꯥꯏ ꯎꯔꯤ ꯎꯒꯤ ꯍꯥꯏꯕ ꯑꯁ ꯌꯥꯝ ꯊꯤ ꯀꯤꯔꯤꯅꯦ ꯑꯁ ꯑꯉꯥꯡꯈꯩꯗꯤ ꯌꯥꯝ ꯊꯤ ꯀꯤꯔꯖꯥꯠꯅꯦ ꯖꯦꯟ ꯕꯤꯗꯗꯤ ꯑꯇꯣꯞꯄ ꯁ꯭ꯀꯨꯜꯗꯕꯨꯗꯤ ꯍꯣꯏ ꯑꯗꯨꯝ ꯕꯗꯔ ꯈꯔ ꯀꯧꯅꯕ ꯁꯦꯡꯅ ꯔꯦꯁꯄꯦꯛ ꯇꯤ ꯋꯥꯡꯉꯦꯕ ꯖꯦꯟ ꯕꯤꯅꯒꯗꯤ ꯕꯗꯔ ꯕꯗꯔ ꯀꯧꯗꯦꯀꯣ ꯊꯣꯡ ꯑꯩꯈꯣꯏꯅ ꯍꯥꯏꯗꯤ ꯎꯝ ꯃꯥꯏ ꯃꯥꯒꯤ ꯑꯥ ꯀꯩꯅꯣ ꯂꯩꯔꯤꯅꯤꯅ ꯍꯣꯁꯇꯦꯜ ꯃꯥꯏ ꯃꯥꯏ ꯀꯥ ꯂꯩꯔꯤꯅꯤꯅ ꯀꯥꯗꯨꯗ ꯆꯪꯉꯛꯀꯦ ꯍꯥꯏꯕꯖꯦ ꯊꯣꯡꯖꯤꯟꯗꯒꯤ ꯑꯗꯨꯝ ꯀꯧꯗꯨꯏꯅꯤ ꯕꯗ꯭ꯔ ꯕꯗ꯭ꯔ ꯍꯥꯏꯅ ꯍꯖꯤꯛ ꯕꯥꯗ꯭ꯔꯖꯤꯅ ꯆꯪꯉꯛꯑꯣ ꯍꯥꯏ ꯁꯨꯛꯆꯪ ꯆꯪꯉꯛꯑꯣꯏꯗꯨꯏꯅꯦ ꯑꯉꯥꯡꯖꯦ ꯑꯁ ꯑꯥ ꯏꯁ ꯀꯩꯅꯣꯝ ꯇꯧꯒ꯭ꯔꯖꯥꯠꯅꯤ ꯅꯪ ꯑꯗꯨ ꯎꯔꯒ ꯈꯪꯅꯤ ꯃꯤꯠꯁꯤꯗ
ꯏꯟꯗꯤ ꯃꯤꯖꯨ ꯌꯥꯝ ꯇꯝꯃꯛꯇꯦꯕ ꯒꯚ꯭ꯔꯃꯦꯟ ꯁ꯭ꯀꯨꯜꯗ ꯉꯥꯛꯇ ꯇꯝꯃꯛꯑꯦꯕ ꯑꯈꯣꯏ ꯑꯅꯛꯄꯗ ꯑꯗꯨꯒꯤ ꯈꯪꯗꯦꯕ ꯏꯟꯗꯣꯛꯄꯒꯤ ꯀꯩꯅꯣꯗꯣ ꯅꯨꯡ
ꯑꯗꯨꯗꯤ ꯃꯣꯏꯗ ꯍꯨꯖꯤꯛ ꯍꯨꯖꯤꯛ ꯇꯧꯅꯗ꯭ꯔꯦ ꯍꯥꯏꯕꯅꯦ ꯑꯗꯨꯒ ꯃꯇꯝꯗꯨꯗ ꯑꯈꯣꯏꯅ ꯀ꯭ꯂꯥꯁ ꯏꯂꯕꯦꯟ ꯀꯥꯕꯗꯨꯗ ꯇꯧꯅꯩ ꯗꯨꯗꯤ ꯁꯨꯝ ꯃꯣꯏ ꯇꯨꯌꯦꯜꯞ ꯀꯥꯡꯒꯨꯅꯤꯅ ꯑꯗꯨꯝ ꯂꯤꯗꯔ ꯁꯥꯗꯨꯏꯅꯤ ꯇꯨꯋꯦꯜꯞꯕꯨ ꯀꯥꯔꯗꯤ ꯃꯣꯏꯗꯤ ꯖꯦꯟ ꯑꯦꯟ ꯕꯤ ꯖꯦ ꯃꯣꯏꯅ ꯂꯤꯗꯔꯅꯦꯅ ꯈꯟꯕꯗꯣ ꯋꯥꯈꯜꯗꯣꯀꯣ ꯍꯥꯏꯗꯤ ꯃꯣꯏꯖꯨ ꯍꯣꯏ ꯃꯣꯏꯖꯨ ꯉꯍꯥꯟꯋꯥꯏ ꯃꯣꯏ ꯁꯦꯅꯤꯌꯔꯅ ꯇꯧꯔꯛꯄꯗꯣ ꯑꯗꯨꯒꯤꯗꯨꯅꯦ ꯃꯣꯏ ꯇꯧꯔꯤꯖꯤꯁꯨ ꯆꯨꯝꯃꯦꯕ ꯍꯥꯏꯗꯤ ꯁꯨꯝ ꯏ ꯔꯝꯃꯤ ꯁꯤꯡꯉꯦꯅ ꯍꯌꯦꯡ ꯃꯤ ꯂꯧꯕꯗ ꯁꯤꯡꯍꯧꯕꯗꯨꯅꯤꯗ ꯃꯣꯏ ꯇꯧꯗꯣ ꯑꯈꯣꯏ ꯃꯇꯝ ꯃꯇꯝꯗꯨꯗ ꯀ꯭ꯂꯥꯁ ꯇꯨꯌꯦꯜꯐꯀꯤ ꯃꯌꯥꯝꯗꯨꯅ ꯀ꯭ꯂꯥꯁ ꯅꯥꯏꯟꯒꯤ ꯃꯤ ꯑꯃꯝꯃꯝ ꯈꯟꯒꯤꯗꯨꯏꯅꯦ ꯃꯣꯏꯅ ꯃꯣꯏꯒꯤ ꯍꯥꯏꯗꯤ ꯃꯣꯏꯒꯤ ꯈꯣꯡꯅꯥꯎꯒꯤ ꯇꯥꯏꯞꯇ ꯀ꯭ꯂꯥꯁ ꯅꯥꯏꯟ ꯀꯥꯕꯖꯤꯡꯖꯦ ꯌꯥꯝ ꯇꯣꯟ ꯀ꯭ꯂꯥꯁ ꯅꯥꯏꯟ ꯀꯥꯕ ꯇꯣꯟꯗꯨꯏꯅꯦꯕ ꯀ꯭ꯂꯥꯁ ꯅꯥꯏꯟꯖꯤꯅ ꯑꯃꯨꯛ ꯁꯤꯛꯁꯇꯒꯤꯅ ꯑꯥꯏꯠꯄꯨꯅ ꯑꯃꯨꯛ ꯇꯣꯉꯥꯟꯅ ꯊꯝꯃꯦꯕ ꯑꯥ ꯖꯦꯑꯦꯟꯕꯤ ꯁꯦ ꯖꯦꯑꯦꯟꯕꯤ ꯖꯦ ꯊꯝꯃꯤꯖꯦ ꯅꯥꯏꯟꯗꯒꯗꯤ ꯀ꯭ꯂꯥꯁ ꯇꯨꯌꯦꯜꯚꯁꯨ ꯑꯃꯨꯛ ꯄꯨꯟꯗꯨꯏꯅꯦꯕ ꯁꯤꯗ ꯑꯗꯨꯗꯅ ꯑꯃꯨꯛ ꯀ꯭ꯂꯥꯁ ꯅꯥꯏꯟꯅ ꯏꯇꯣꯟ ꯇꯣꯟꯕꯅꯤꯅ ꯀ꯭ꯂꯥꯁ ꯅꯥꯏꯟꯖꯤꯡꯖꯦ ꯀ꯭ꯂꯥꯁ ꯇꯨꯌꯦꯜꯚꯀꯤ ꯂꯣꯏꯅ ꯃꯣꯏꯒꯤ ꯄꯥꯎꯈꯣꯜꯂꯣꯏ ꯂꯣꯏ ꯑꯣꯏꯒ꯭ꯔꯅꯤ ꯄꯥꯈꯣꯜꯂꯣꯏꯅꯤꯉꯣ ꯑꯣꯏꯗꯨꯏꯖꯦ ꯍꯦꯜꯄꯔꯅꯦ ꯂꯣꯏꯅ ꯐꯤ ꯁꯨꯕ ꯑꯣꯏꯒꯦꯔꯥ ꯆꯥꯛ ꯂꯧꯕ ꯑꯣꯏꯒꯦꯔꯥ ꯃꯣꯏ ꯂꯣꯏ ꯇꯧꯗꯨꯏꯅꯦ ꯈꯪꯕ꯭ꯔꯥ ꯕꯗꯔ ꯑꯃꯗꯤ ꯃꯣꯏ ꯂꯣꯏ ꯊꯝꯒ꯭ꯔꯕꯅꯤ ꯑꯗꯩ ꯀ꯭ꯂꯥꯁ ꯇꯦꯟꯒ ꯏꯂꯕꯦꯟꯒꯖꯤꯅ ꯄꯨꯔꯥ ꯁꯥꯗꯤꯡ ꯑꯃꯗꯅꯦꯕ ꯀ꯭ꯂꯥꯁ ꯇꯦꯟꯗ ꯃꯣꯏꯗꯤ ꯑꯦꯛꯖꯥꯝ ꯊꯥꯗꯨꯏꯅꯤꯅ ꯇꯦꯟꯗꯗꯤ ꯀꯅꯥꯝꯇ ꯌꯦꯠꯄ ꯌꯥꯗ꯭ꯔꯦ ꯑꯗꯨꯒ ꯏꯂꯚꯦꯟꯖꯤꯅ ꯑꯃꯨꯛ ꯇꯦꯟ ꯂꯣꯏꯔꯛꯄꯒꯤ ꯏꯂꯚꯦꯟ ꯀꯥꯔꯛꯄꯅꯤ ꯄꯨꯔ ꯐ꯭ꯔꯤ ꯃꯣꯏꯅ ꯐ꯭ꯔꯤ ꯏꯂꯚꯦꯟꯖꯤꯅ ꯐ꯭ꯔꯤ ꯐ꯭ꯔꯤꯅꯦꯕ ꯑꯣꯏꯗꯨꯏꯖꯦ ꯑꯗꯨꯃ ꯎꯔꯛꯑꯦ ꯑꯗꯨꯗꯩꯖꯨ ꯊꯥ ꯑꯃ ꯇꯝꯃꯝꯃꯦ ꯊꯥ ꯑꯃ ꯇꯝꯕꯗ ꯍꯩꯅꯗꯕꯩ ꯊꯣꯛꯂꯛꯑꯦ ꯊꯣꯛꯂꯛꯑꯒ ꯑꯩꯖꯨ ꯒꯣꯚ꯭ꯔꯃꯦꯟ ꯇꯝꯃꯦꯕ ꯏꯂꯚꯦꯟ ꯗꯨ ꯁꯤꯁꯤ ꯇꯝꯃꯦꯕ ꯁꯤꯁꯤ ꯖꯤꯅ ꯑꯃꯨꯛ ꯑꯗꯨꯒꯤ ꯅꯠꯇꯕ ꯑꯗꯨꯗꯩ ꯍꯦꯟꯕ ꯑꯗꯨꯅ ꯑꯃꯨꯛ ꯃꯣꯏ ꯃꯁꯦꯟ ꯑꯃꯅ ꯆꯥꯎꯅꯕꯅꯤꯅ ꯑꯗꯨ ꯅꯠꯇꯕꯤ ꯁꯤꯁꯤ ꯇꯝꯃꯛꯄꯗꯨꯅ ꯑꯃꯨꯛ ꯍꯧꯕꯨ ꯍꯧꯔꯗꯤ ꯑꯗꯨꯝ ꯑꯉꯝ ꯑꯉꯝ ꯐꯨꯗꯠꯅꯕꯤꯅꯦꯕ ꯑꯃꯨꯛ ꯊꯦꯡꯅꯔꯤꯁꯦ
ꯅꯨꯨꯄꯥ ꯉꯥꯛꯇ ꯇꯝꯃꯣ
ꯑꯥ ꯑꯈꯣꯏ ꯃꯇꯝꯗꯗꯤ ꯑꯈꯣꯏ ꯏꯃꯥꯟꯅꯕ ꯑꯈꯣꯏ ꯀ ꯑꯈꯣꯢ ꯀꯃ꯭ꯔꯁ ꯂꯧꯔꯛꯄ ꯑꯈꯣꯏ ꯀꯃ꯭ꯔꯁꯀꯤ ꯃꯤꯕꯨꯗꯤ ꯌꯥꯝꯗꯦꯕꯀꯣ ꯃꯤ ꯌꯥꯡꯈꯩ ꯀꯔꯥ ꯈꯔ ꯈꯔꯗꯤ ꯁꯨꯕꯅꯦ ꯑꯗꯨꯗ ꯇ꯭ꯔꯥꯢꯕ ꯃꯆꯥ ꯑꯥꯔꯠꯁ ꯃꯆꯥ ꯑꯣꯏꯗꯨꯏꯅꯦ ꯇ꯭ꯔꯥꯢꯕ ꯃꯆꯥꯅ ꯎꯁꯤꯜꯂꯛꯇꯦ ꯏꯃꯥꯟꯅꯕ ꯑꯃꯗ ꯑꯗꯨꯒꯤ ꯇ꯭ꯔꯥꯢꯕ ꯃꯆꯥ ꯐꯨꯟ ꯐꯨꯅꯗꯅ ꯃꯣꯏ ꯊꯥ ꯑꯃꯨꯛ ꯇꯥꯟꯊꯣꯛꯈꯤꯕꯅꯤ ꯄ꯭ꯔꯤꯟꯁꯤꯄꯥꯜꯅ ꯁ꯭ꯀꯨꯜꯗꯩ
ꯀꯩꯅꯣꯖꯨ ꯏꯔꯥꯡ ꯊꯣꯛꯂꯛꯄꯗꯁꯨ ꯌꯥꯝ ꯌꯥꯎꯋꯦ ꯁꯤ ꯁꯤꯒꯤꯁꯦ
ꯎꯝ ꯑꯈꯣꯏꯅ ꯇꯝꯃꯛꯄ ꯃꯇꯝꯗ ꯏꯔꯥꯡ ꯑꯃꯨꯛ ꯌꯥꯎꯋꯦ ꯀ꯭ꯂꯥꯁ ꯏꯂꯚꯦꯟ ꯀꯥꯕꯗꯗꯤ ꯌꯥꯎꯋꯦꯕꯀꯣ ꯏꯂꯚꯦꯟ ꯀꯥꯕꯗꯗꯤ ꯑꯍꯥꯟꯕ ꯆꯪꯉꯛꯄꯅꯤꯅ ꯑꯗꯨꯝ ꯁꯦꯅꯤꯌꯔ ꯃꯌꯥꯝꯅ ꯍꯥꯏꯕꯗ ꯌꯥꯗꯕꯗꯤ ꯅꯨꯡꯉꯥꯏꯇꯦꯅꯦ ꯑꯣꯖꯥꯅꯗꯤ ꯊꯣꯛꯈꯤꯅꯣ ꯍꯥꯏꯗꯨꯢꯅꯦ ꯑꯗꯨꯏꯖꯨ ꯀ꯭ꯂꯥꯁ ꯇꯨꯌꯦꯜꯚꯀꯤ ꯃꯤꯅ ꯀꯧꯔꯛꯄꯅꯤꯅ ꯌꯥꯎꯒꯤꯕ ꯈꯪꯗꯦ ꯑꯉꯥꯡ ꯍꯥꯏꯗꯤ ꯁꯦꯅꯤꯌꯔꯅ ꯍꯥꯏꯔꯛꯄꯅꯤꯅ ꯑꯗꯨꯒ ꯇꯨꯋꯦꯜꯚ ꯀꯥꯕꯗꯩꯗꯤ ꯑꯈꯣꯏꯖꯨ ꯑꯈꯣꯏꯅ ꯀꯩꯅꯣ ꯑꯣꯏꯔꯕꯅꯤꯅ ꯑꯗꯨꯝ ꯑꯗꯨꯗꯩꯗꯤ ꯌꯥꯎꯅꯤꯕ ꯃꯤ ꯌꯥꯎ ꯌꯥꯎꯅꯤꯡꯗꯕꯅ ꯇꯣꯛꯑꯦ ꯇꯨꯌꯦꯞꯇꯗꯤ ꯔꯦꯜ ꯂꯩꯔ ꯇꯝꯃꯦꯕ ꯔꯦ ꯜ ꯂꯩꯔꯒ ꯁꯤꯁꯤ ꯀꯥꯔꯛꯄꯅꯤꯅ ꯇꯤꯖꯤꯒꯤ ꯅꯨꯄꯤꯅꯒ ꯂꯛꯅꯔꯝꯃꯤꯅꯦꯕ ꯅꯣꯏꯗꯤ ꯏꯔꯥꯡ ꯌꯥꯎꯔꯣꯏꯗꯣꯏ ꯑꯣꯏꯔꯝꯒꯅꯤꯅꯦ ꯔꯦꯟ ꯆꯠꯇꯣꯏ ꯑꯣꯏꯔꯝꯒꯅꯤ ꯇꯥꯁꯟꯅꯗꯅ ꯂꯥꯛꯑꯦ ꯍꯥꯏꯗꯤ ꯇꯤꯖꯤ ꯅꯨꯄꯤ ꯂꯛꯅꯩ ꯍꯥꯏ ꯃꯣꯏ ꯁꯦꯀꯦꯇꯔꯤ ꯀꯥꯡꯒꯨ ꯑꯣꯏꯗꯣꯏꯅꯦꯕꯀꯣ ꯃꯣꯏ ꯏꯔꯥꯡ ꯊꯣꯛꯔꯛꯄ ꯑꯗꯨꯃꯇꯥꯡꯡꯗꯣ ꯀꯔꯤ ꯏꯔꯥꯡ ꯃꯇꯝꯅꯣ ꯍꯣꯏꯅ ꯏꯔꯥꯡ ꯌꯥꯎꯒꯔꯤꯗꯣ ꯀꯩꯅꯣꯒꯤꯅꯦ ꯏꯅꯦꯒꯤ ꯄꯥꯟꯗꯦꯜ ꯅꯥꯟꯊꯣꯛꯄꯒꯤ ꯃꯇꯥꯡꯗ ꯏꯔꯥꯡꯈꯛ ꯌꯥꯎꯔ ꯌꯥꯎꯔꯛꯀꯦ ꯅꯨꯡ ꯂꯪꯕꯗꯨꯟ ꯑꯗꯨꯝꯈꯛ ꯌꯥꯎꯔꯛꯑꯦ ꯅꯨꯡ
ꯇꯥꯍꯧꯕ ꯈꯪꯍꯧꯕ ꯃꯤ ꯅꯠꯇꯦ ꯑꯩꯁꯦ ꯀꯥꯏ ꯂꯩꯔꯤꯅꯣ ꯈꯪꯗꯦ ꯈꯪꯍꯧꯗꯦ
ꯌꯥꯝ ꯆꯥꯎꯅ ꯏꯔꯥꯡ ꯊꯣꯛꯈ꯭ꯔꯤ ꯗꯨꯕꯣ ꯍꯥꯏꯗꯤ ꯑꯦꯝ ꯌꯨ ꯃꯅꯨꯡꯗ ꯚꯣꯏꯁ ꯃꯌꯥꯝ ꯑꯔꯃꯤ ꯆꯪꯉꯒ ꯐꯥꯗꯅ ꯑꯈꯣꯏ ꯀꯩꯅꯣ ꯇꯧꯗꯨꯕꯨ
ꯑꯗꯣ ꯑꯩ ꯀꯥꯏ ꯂꯩꯔꯨꯝꯅꯣ ꯈꯪꯍꯧꯗꯦꯕ
ꯑꯣ
ꯅꯪ ꯀ꯭ꯂꯥꯁ ꯀꯌꯥ ꯀꯥꯔꯛꯄꯗ ꯑꯣꯏꯗꯣꯏꯅꯣ
ꯑꯈꯣꯏꯅ ꯀ꯭ꯂꯥꯁ ꯏꯂꯚꯦꯟ ꯂꯣꯏꯔꯝꯗꯥꯏ ꯇꯨꯋꯦꯕ ꯀꯥꯔꯝꯗꯥꯏꯗꯨꯅꯦꯕ
ꯇꯨꯋꯜꯐ ꯀꯣꯂꯦꯖꯀ ꯀꯥ ꯍꯧꯕ ꯀꯣꯂꯦꯖꯇꯨꯁꯨ ꯀ ꯌꯥꯝ ꯆꯥꯎꯕꯖꯅꯠꯇꯦ ꯀ꯭ꯂꯥꯁ ꯀꯥꯁꯦ ꯏꯇꯣꯝ ꯏꯇꯣꯝꯗꯅ ꯇꯧꯔꯛꯏꯁꯦ
ꯎꯝ ꯆꯨꯝꯦ ꯆꯨꯝꯦ ꯑꯗꯨꯀꯥꯟꯗ ꯍꯥꯏꯗꯤ ꯑꯗꯨꯝꯅ ꯇꯝꯃꯛꯄꯣꯏꯁꯨ ꯑꯣꯏꯗꯣꯏꯅꯦ ꯑꯈꯣꯏꯁꯨ ꯏꯂꯚꯦꯟ ꯗꯣ ꯁꯤꯁꯤ ꯇꯝꯃꯝꯗꯔꯗꯤ ꯈꯪꯉꯣꯏꯗꯣꯢꯅꯦꯕ ꯑꯗꯨꯒꯨꯝꯕ ꯏꯔꯥꯡꯗꯣ
ꯑꯟꯗꯣ
ꯍꯥꯏꯗꯤꯑꯗꯨꯝꯀ ꯥꯟꯗ ꯏꯔꯥꯡ ꯇꯧꯕꯗꯣ ꯄ꯭ꯔꯥꯏꯕꯦꯠ ꯁ꯭ꯀꯨꯜꯒꯤ ꯀꯩꯁꯨ ꯌꯥꯎꯗꯕꯅꯦꯕ
ꯎꯝ
ꯍꯧꯖꯤꯛꯇꯕꯨ ꯏꯔꯥꯡ ꯇꯧꯕꯗ ꯄ꯭ꯔꯥꯏꯕꯦꯠ ꯁ꯭ꯀꯨꯜꯕꯨꯗꯤ ꯍꯧꯖꯤꯛꯄꯨꯗꯤ ꯌꯥꯎꯕ ꯍꯧꯔꯦꯗꯅ
ꯒꯣꯚꯔꯃꯦꯟꯒꯤꯅꯦꯕ ꯑꯩꯅ ꯇꯝꯃꯝꯏ ꯁꯤꯡꯖꯦ ꯂꯣꯢꯃꯛ ꯑꯗꯣ ꯃꯤꯗꯨꯁꯨ ꯌꯥꯝ ꯇꯝꯗꯕ ꯑꯗꯩ ꯐꯣꯟꯒ ꯀꯌꯥ ꯄꯥꯏꯗꯕꯒꯤ ꯑꯃ ꯏ ꯄꯥꯎꯗꯣ ꯀꯌꯥ ꯈꯪꯗꯦ ꯇꯥꯁꯜꯂꯨꯗꯕ ꯍꯥꯏꯗꯣꯢꯔ ꯑꯩ ꯀꯥꯏ ꯂꯩ ꯔꯨꯒꯦ ꯈꯪꯗꯦ ꯍꯥꯏꯁꯤꯅꯤ ꯑꯩꯅ
ꯃꯥꯅꯤ ꯃꯤꯁꯨ ꯌꯥꯝ ꯇꯝꯗꯕꯒꯤꯁꯨ ꯑꯣꯏꯔꯝꯒꯅꯤ ꯍꯥꯏꯗꯤ ꯑꯗꯣ ꯃꯤ ꯌꯥꯝ ꯇꯝꯗꯅ ꯑꯗꯨꯝ ꯑꯣꯖꯥꯅ ꯑꯗꯨꯝ ꯍꯥꯏꯗꯤ ꯀꯃꯥꯏꯅ ꯃꯤ ꯆꯨꯝꯅꯩ ꯃꯤ ꯌꯥꯝ ꯇꯝꯃꯒꯅꯤ ꯏꯔꯥꯡ ꯊꯣꯛꯄ ꯍꯦꯜꯂꯤꯗꯨꯁꯨ ꯏꯔꯥꯡ ꯊꯣꯛꯏꯗꯣ ꯑꯣꯖꯥꯅ ꯊꯣꯛꯎ ꯍꯥꯏꯕꯗꯤ ꯅꯠꯇꯦꯕ ꯁꯥꯇ꯭ꯔ ꯃꯣꯏ ꯁꯨꯝ ꯁꯪꯁꯥꯔ ꯂꯩꯔꯛꯑꯕꯅꯤꯅ ꯃꯣꯏꯅ ꯍꯥꯏꯔ ꯈꯣꯡꯃ ꯇꯧꯕꯅꯤ
ꯎꯝ
ꯀ꯭ꯂꯥꯁ ꯇꯨꯌꯦꯞ ꯐꯥꯎꯗꯤ ꯑꯗꯨꯝ ꯑꯗꯥꯏꯅ ꯄꯥꯡꯅ ꯄꯥꯡꯅ ꯇꯝꯃꯛꯀꯦ ꯀꯣꯂꯦꯖꯇꯩꯗꯤ ꯑꯗꯨꯝ ꯏꯁꯥꯅ ꯈꯪꯉꯛꯑꯕꯅꯤꯅ ꯌꯥꯎꯒꯦ ꯀꯨꯁꯤ ꯌꯥꯎꯔꯣꯏ ꯀꯨꯁꯤ
ꯑꯩꯗꯤ ꯀꯣꯂꯦꯖꯀꯥꯁꯦ ꯀ꯭ꯂꯥꯁꯇꯣ ꯏꯇꯣꯝꯇ ꯇꯧꯗꯧ ꯂꯩꯔꯕꯗꯣ ꯑꯩ ꯆꯠꯇꯕꯗ ꯑꯗꯨꯝ ꯀꯥꯂꯁꯇꯣ ꯂꯦꯞꯄꯒ ꯀꯅꯥꯝꯇ ꯇꯥꯛꯑꯝꯗꯧ ꯉꯁꯤ ꯏꯁꯥ ꯅꯨꯡꯉꯥꯏꯇꯦ ꯀ ꯆꯠꯇꯕꯁꯦ ꯃꯤꯍꯨꯟ ꯗꯪ
ꯆꯠꯇ ꯃꯇꯝꯗ ꯑꯣꯖꯥꯁꯨ ꯑꯦ ꯀꯩꯗꯧꯔꯖꯅꯣ ꯁꯤ ꯉꯥꯛ ꯂꯥꯛꯇꯦ ꯍꯥꯏꯔꯝꯗꯣꯏꯅꯦꯕ ꯃꯤꯅ ꯃꯤꯗꯨ ꯃꯁꯛ ꯈꯪꯉꯝꯅꯤꯅ ꯌꯥꯝꯗ꯭ꯔꯕꯅꯤꯅ
ꯑꯩꯈꯣꯏ ꯃꯤ ꯇꯔꯥ ꯈꯛꯇꯪ ꯅꯦꯕ ꯑꯣꯅꯔꯁ ꯇꯧꯃꯤꯟ
ꯑ
ꯃꯣꯏ ꯃꯥꯄꯜꯗꯨꯃꯗꯤ ꯀ꯭ꯂꯥꯁ ꯁꯨꯨꯡ ꯌꯥꯎ ꯌꯥꯎꯗꯕ ꯀꯣꯂꯦꯖ ꯀꯥꯔꯛꯑꯖꯨꯅꯦ ꯑꯇꯣꯞꯄꯒ ꯎꯔꯨ ꯃꯣꯏ ꯋꯥꯔꯤ ꯁꯅꯝꯅꯤ ꯈꯪꯗꯦ ꯗꯦꯠ ꯇꯧꯕꯅꯤ ꯈꯪꯗꯦ ꯇꯧ ꯂꯩꯕ ꯀ꯭ꯂꯥꯁꯇꯨꯅ ꯏꯇꯣꯝꯗ ꯑꯗꯨꯝ ꯇꯧꯗꯣꯏꯕ ꯑꯣꯖꯥ ꯃꯉꯥ ꯂꯩꯔꯛꯑꯦꯕ ꯈꯣꯏꯒꯤ ꯃꯅꯤꯄꯨꯔꯤ
ꯀꯣꯂꯦꯖꯀꯤꯔꯣ
ꯎꯝ ꯀꯣꯂꯦꯖꯀꯤ ꯑꯣꯖꯥꯗꯣ
ꯎꯝ
ꯗꯨ ꯑꯗꯨꯝ ꯏꯇꯣꯝꯗ ꯂꯣꯏ ꯇꯧꯔꯛꯑꯦ ꯑꯗꯨꯒ ꯀꯣꯂꯦꯖꯀꯤ ꯕꯣꯠ ꯃꯇꯝꯖꯤꯗꯅ ꯀ꯭ꯂꯥꯁ ꯇꯧꯕꯝꯒ ꯈꯪꯗꯦ ꯂꯥꯡꯕꯗ ꯂꯥꯡꯕꯗ ꯀꯔꯥꯏ ꯀꯔꯥꯏꯗꯩꯅꯣ ꯕꯣꯠ ꯃꯇꯝꯗꯗꯤ ꯇꯠ ꯇꯥꯏ ꯂꯥꯛꯑꯦ ꯀꯥꯏ ꯀꯥꯏꯗꯩꯅꯣ ꯈꯪꯗꯦ ꯌꯣꯡ ꯀꯥꯟ ꯃꯌꯥꯝ
ꯑꯝ
ꯂꯥꯡꯕꯗ ꯑꯣꯖꯥꯅ ꯇꯥꯟꯕꯗ ꯀ꯭ꯂꯥꯁ ꯇꯧꯕꯝꯒ ꯈꯪꯗꯦ ꯑꯇꯩ ꯃꯇꯝꯗꯅ ꯄꯨꯡ ꯆꯤꯛꯅꯤ ꯆꯤꯛꯇꯣꯏꯖꯤ
ꯇꯩ ꯃꯇꯝꯗꯗꯤ ꯏꯐꯥꯜ ꯀꯣꯂꯦꯖꯇꯨ ꯂꯥꯏꯕ꯭ꯔꯤ ꯇꯥꯏꯞꯇ ꯊꯝꯃꯝꯕꯅꯦꯕ ꯃꯣꯏꯅ
ꯃꯥꯅꯤ ꯂꯥꯏꯟꯂꯥꯏꯕ꯭ꯔꯤꯖꯨ ꯏꯇꯣꯝꯗ ꯆꯪꯉꯒ ꯄꯥꯏꯌꯦ ꯂꯥꯏꯔꯤꯛ ꯑꯗꯣ ꯑꯣꯖꯥꯅꯖꯨ ꯌꯥꯝ ꯍꯥꯏꯔꯛꯄ ꯍꯥꯏꯇꯔꯦ ꯑꯩꯉꯣꯟꯗ ꯃꯣꯏꯅ ꯂꯥꯏꯔꯤꯛꯀꯥꯖꯦ ꯃꯣꯏꯒꯤ ꯑꯔꯩꯕꯗꯣ ꯄꯨꯔꯛ ꯄꯨꯔꯛꯑꯒ ꯑꯩꯉꯣꯟꯗ ꯄꯤꯗꯣꯏꯅꯤ ꯋꯥꯏꯍꯟꯗꯣꯏꯅꯤꯕ ꯑꯗꯣ ꯄꯥ ꯂꯣꯏꯔꯀꯥꯟꯗ ꯃ ꯑꯩꯅ ꯑꯃꯨꯛ ꯄꯤꯒꯤꯕ ꯑꯗꯨꯃꯥꯏꯅꯒ ꯇꯧꯔꯛꯑꯦꯕ ꯑꯣꯖꯥ
ꯑꯗꯣ ꯂꯨꯅꯖꯨ ꯇꯧꯔꯛꯑꯦꯕ ꯑꯩꯅ ꯑꯗꯨꯝ ꯊꯋꯥꯏ ꯌꯥꯎꯕꯗꯨꯗ
ꯐꯕꯅꯤꯗ ꯑꯣꯖꯥꯖꯤꯡꯖꯦ ꯑꯗꯨꯝ ꯍꯥꯏꯗꯤ ꯃꯣꯏꯗ ꯑꯥ ꯃꯣꯏꯗ ꯔꯦꯁꯄꯦꯛ ꯀꯥꯏꯗꯗꯤ ꯑꯣꯖꯥꯗꯤ ꯑꯗꯨꯝ ꯐꯕꯅꯤ
ꯑꯩꯗꯤ ꯑꯃ ꯇꯧꯋꯦꯕ ꯏꯃꯥꯟꯅꯕꯤ ꯃꯌꯥꯝꯒ ꯋꯥꯖꯦ ꯄꯉꯥꯡꯗ ꯉꯥꯡꯉꯥꯒ ꯄꯪꯂꯥꯡ ꯂꯥꯡꯉꯝꯃꯖꯨ ꯑꯣꯖꯥ ꯎꯔꯕ ꯏꯁꯥꯖꯦ ꯍꯦꯛꯇ ꯁꯣꯟꯗꯔꯒ ꯀꯩ ꯍꯥꯏꯗꯣꯏꯅꯣ ꯋꯥ ꯉꯥꯡꯕꯒ ꯑꯝꯇ ꯊꯣꯛꯇꯕꯩ ꯇꯥꯏꯞꯇ ꯇꯧꯋꯦꯕ ꯑꯣꯖꯥ ꯍꯦꯛ ꯎꯕꯒ ꯏꯃꯥꯟꯅꯕꯤꯒꯩꯅ ꯍꯥꯏꯅꯦ ꯑꯣꯖꯥ ꯑꯣꯖꯥꯕꯨ ꯎꯔꯗꯤ ꯌꯦꯟ ꯑꯅꯥꯕ ꯑꯣꯟꯒ꯭ꯔꯅꯦꯅ ꯀꯣꯂꯦꯖ ꯂꯣꯏꯔꯛꯄꯗ ꯑꯣꯖꯥꯅ ꯂꯥꯏꯔꯤꯛ ꯂꯩꯅꯝꯅꯤꯒ ꯄꯩꯁꯥꯒ ꯄꯤꯔꯛꯏ ꯀꯩꯅꯣ
ꯎꯝ
ꯂꯨꯅ ꯇꯧꯕꯩ ꯆꯥꯡꯖꯦ ꯑꯆꯥꯄꯣꯠꯄꯨ ꯄꯤꯖꯕꯑꯣꯛ ꯃꯣꯏ
ꯃꯣꯏꯅ ꯍꯥꯏꯔꯛꯑꯦ ꯃꯁꯇꯔ ꯇꯧꯀꯣ ꯃꯁꯇꯔ ꯑꯩ ꯂꯥꯏꯔꯤꯛ ꯇꯝ ꯍꯧꯗꯣ ꯑꯝꯇ ꯈꯪ ꯑꯗꯨꯝ ꯍꯥꯏꯔꯛꯄ ꯈꯣꯏ ꯀꯣꯂꯦꯖꯀꯤ ꯑꯩꯅ ꯏꯍꯥꯟ ꯍꯥꯟꯕ ꯑꯣꯏꯔꯝꯅꯤ
ꯗꯤꯄꯥꯔꯠꯃꯦꯟꯒꯤ ꯀꯩꯅꯣ ꯇꯧꯕꯩꯔ ꯄꯥꯁ ꯇꯧꯕꯩꯔꯕ ꯑꯍꯥꯟꯕꯩ
ꯃꯃꯥꯡꯗ ꯀꯌꯥ ꯇꯧꯅꯗꯕ ꯃꯜꯂꯦꯕ ꯃꯁꯇꯔ
ꯎꯝ ꯑꯣ ꯃꯁꯇꯔ ꯇꯧꯔꯛꯄ ꯍꯥꯏꯕ ꯆꯦꯅ ꯍꯥꯏꯖꯦ
ꯍꯣꯏ ꯃꯃꯥꯡꯗꯕꯨꯗꯤ ꯃꯌꯥꯝ ꯌꯥꯎꯒ꯭ꯔꯖꯨ ꯑꯗꯨꯝ ꯑꯗꯨꯒꯤ ꯆꯍꯤ ꯄꯔꯦꯡꯗꯨꯒꯤ ꯑꯣꯏꯅ ꯍꯣꯏ ꯈꯣꯏꯒꯤ ꯕꯦꯁ ꯑꯗꯩ ꯑꯩꯒꯤ ꯃꯃꯥꯡ ꯃꯃꯥꯡ ꯈꯔ ꯂꯩꯗꯅ ꯄꯔꯦꯡꯗꯨꯒꯤ
ꯎꯝ
ꯀ꯭ꯂꯥꯁꯁꯨ ꯑꯃꯠꯇ ꯇꯧꯅꯔꯝꯗ ꯃꯥꯜꯂꯦꯕ ꯏꯟꯊꯤ ꯅꯨꯡꯉꯥꯏꯅ
ꯆꯨꯝꯃꯦ ꯍꯥꯢꯗꯤ ꯀ꯭ꯂꯥꯁ ꯇꯧꯗꯧ ꯁꯥꯇ꯭ꯔ ꯂꯩꯇ꯭ꯔ ꯀꯅꯥꯅ ꯇꯧꯗꯣꯢꯅꯦ ꯑꯗꯥꯢꯅ ꯑꯗꯨꯒꯤꯁꯨ ꯇꯥꯟꯗ ꯇꯧꯔꯛꯇꯣꯏ ꯑꯣꯢꯔꯝꯅꯤ ꯍꯥꯏꯗꯤ ꯌꯥꯎꯕꯤꯅꯕ ꯁꯥꯇ꯭ꯔ ꯂꯩꯔꯝꯃꯔꯣꯢꯕ
ꯑꯩꯅ ꯗꯥꯎ ꯈꯔ ꯌꯥꯕꯒ ꯂꯥꯏꯕꯛ ꯐꯕ
ꯎꯝ
ꯑꯩ ꯑꯍꯥꯟꯕ ꯀꯣꯂꯦꯖ ꯀꯥꯕꯗ ꯀꯞꯄꯤꯅꯤ
ꯀꯩꯒꯤ ꯃꯤ ꯌꯥꯝ ꯌꯥꯝꯗꯕꯩꯔꯥ
ꯅꯠꯇꯦ ꯁꯦꯁꯟ ꯍꯧꯕ ꯉꯁꯤ ꯁꯦꯁꯟ ꯍꯧꯔꯅꯤ ꯍꯥꯏꯔꯦꯀꯣ ꯑꯩꯗꯤ ꯍꯔꯥꯎ ꯍꯔꯥꯎ ꯁꯨꯝ ꯁꯤꯗ ꯀꯣꯂꯦꯖ ꯀꯥꯗꯧꯔꯕꯅꯦꯅ ꯆꯠꯂꯦ ꯑꯗꯨꯒ ꯀꯣꯂꯦꯖꯇꯣ ꯌꯧꯔꯀꯥꯟꯗꯗꯤ ꯀꯩꯅꯣ ꯑꯣꯖꯥ ꯃꯌꯥꯝꯗꯨꯅ ꯅꯨꯡꯁꯥ ꯌꯥꯏꯔ ꯌꯥꯏꯔꯒ ꯐꯝ ꯂꯩꯔꯝꯃꯦ ꯁꯥꯇ꯭ꯔꯅ ꯑꯃꯐꯥꯎ ꯂꯥꯛꯑꯝꯗ꯭ꯔꯦ ꯖꯤꯕ ꯑꯃꯐꯥꯎ ꯂꯥꯛꯇꯦ ꯁꯥꯇ꯭ꯔ ꯑꯃꯐꯥꯎ ꯂꯥꯛꯇꯦ ꯏꯇꯣꯝꯇ ꯑꯗꯩ ꯑꯩꯁꯦ ꯏꯊꯟꯇ ꯄꯨꯛꯅꯤꯡ ꯅꯨꯡꯁꯤꯔꯛꯄꯗꯣ ꯀꯩꯅꯣ ꯇꯧꯗꯣꯏꯁꯤ ꯁꯤꯗ ꯀꯩꯅꯣ ꯇꯧꯗꯣꯏꯁꯤꯕꯣ ꯖꯦꯜꯅꯦ ꯈꯜꯂꯒ ꯑꯩꯁꯦ ꯀꯞꯄꯦ ꯅꯨꯡꯉꯥꯏꯇꯗꯅ ꯑꯗꯩ ꯑꯣꯖꯥ ꯑꯃꯅ ꯀꯧꯁꯜꯂꯛꯑꯦ ꯑꯩꯁꯦ
ꯎꯝ
ꯀꯔꯝꯕ ꯑꯣꯖꯥꯅꯣꯗꯤ ꯈꯪꯗ꯭ꯔꯦ ꯀꯧꯁꯜꯂꯦ ꯑꯗꯨꯒ ꯍꯥꯏꯔꯦ ꯀꯩꯅꯣꯗ ꯑꯦ ꯕ꯭ꯂꯣꯛꯇ ꯆꯠꯂꯒ ꯇꯥꯏꯝ ꯇꯦꯕꯜꯗꯨ ꯁꯤꯟꯇꯣꯛ ꯑꯁ ꯑꯊꯣꯛ ꯑꯊꯣꯛꯄ ꯁꯕꯖꯦꯛꯁꯤꯡꯗꯨ ꯗꯤꯄꯥꯔꯠꯃꯦꯟ ꯗꯤꯄꯥꯔꯠꯃꯦꯟꯗꯨ ꯆꯡꯉꯒ ꯀ꯭ꯂꯥꯁ ꯇꯧꯕꯤꯌꯣ ꯑꯣꯖꯥ ꯑꯗꯨꯃꯥꯏꯅ ꯑꯗꯨꯝ ꯍꯥꯏꯌꯣ ꯂꯣꯏ ꯇꯧꯅꯤ ꯑꯗꯨꯃꯥꯏ ꯇꯧꯅꯤ ꯍꯥꯏꯔꯛꯑꯦ ꯑꯣꯖꯥꯗꯨꯅ ꯑꯗꯨꯃꯥꯏꯅ ꯑꯗꯨꯗꯩꯗꯤ ꯀ꯭ꯂꯥꯁꯇꯣ ꯏꯊꯟꯗ ꯑꯗꯨꯝ ꯇꯧꯔꯦ
ꯐꯩꯌꯦꯕ ꯑꯣꯖꯥ ꯃꯌꯥꯝꯗꯤ ꯂꯣꯏ ꯐꯩꯌꯦꯕ ꯏꯖꯨꯀꯦꯁꯟꯒꯤ ꯑꯣꯖꯒꯗꯣ ꯑꯥꯔꯠꯁꯅꯦꯕ ꯂꯧꯔꯤꯁꯦ ꯖꯤꯑꯣꯒ꯭ꯔꯥꯐꯤꯒꯤ ꯑꯣꯖꯒꯗꯣ ꯁꯥꯇ꯭ꯔ ꯑꯝꯇ ꯂꯥꯛꯎ ꯌꯥꯗꯦ ꯀ꯭ꯂꯥꯁ ꯥ ꯇꯧꯁꯤ ꯂꯥꯛꯑꯣ ꯀ꯭ꯂꯥꯁ ꯇꯧꯁꯤ ꯂꯥꯛꯑꯣꯅ ꯑꯣꯖꯥꯗꯨꯅ ꯑꯣꯏꯅ ꯀꯧꯔꯤꯕ
ꯎꯝ
ꯁꯇ꯭ꯔꯒꯩꯅ ꯀ꯭ꯂꯥꯁꯇꯣ ꯑꯝꯇ ꯌꯥꯎꯗꯦ
ꯀꯣꯂꯦꯖꯇꯣ ꯐꯁꯨ ꯌꯥꯝ ꯐꯖꯩꯑꯦꯕ ꯎ ꯋꯥꯒꯁꯦ ꯐꯖꯅ ꯊꯥꯔꯒ ꯍꯧꯔꯒ
ꯕꯤꯔꯝꯃꯒꯣꯜ ꯀꯣꯂꯦꯖꯔꯣ ꯀꯩ ꯀꯣꯂꯦꯖꯅꯣ
ꯃꯌꯥꯏ ꯂꯝꯕꯤ ꯀꯣꯂꯦꯖ
ꯑꯣ ꯀꯨꯏ ꯍꯥꯟꯅ ꯍꯥꯏꯈ꯭ꯔꯦ ꯀꯥꯎꯏꯁꯦ ꯑꯁ ꯀꯣꯛꯁꯦ ꯌꯥꯗ꯭ꯔꯦ
ꯅꯣꯡꯃ ꯅꯣꯡꯃ ꯀꯣꯏꯕ ꯑꯣꯏꯅ ꯆꯠꯂꯨꯆꯣ ꯑꯩꯈꯣꯏ ꯀꯣꯂꯦꯖ